ꯍꯜꯂꯣ ꯇꯥꯕ꯭ꯔꯣ ꯀꯩꯗꯧꯔꯤꯅꯣ
ꯇꯨꯝ ꯇꯨꯝ ꯂꯩꯗ
ꯅꯪ ꯅꯨꯡꯒꯤꯀꯣꯟ ꯐꯖꯅ ꯇꯥꯗꯦ ꯇꯥꯗꯦꯅꯦ
ꯑꯣ ꯍꯧꯖꯤꯛꯇꯤ ꯇꯥꯔꯕꯣ
ꯈꯔ ꯉꯟ ꯈꯔ ꯀꯟꯅ ꯍꯥꯏꯌꯣ
ꯍꯥꯏꯔꯤꯅꯦ ꯀꯟꯅ ꯂꯥꯎꯔꯤꯅꯦ
ꯀꯩꯗꯧꯔꯤꯅꯣ
ꯇꯨꯝ ꯆꯨꯝꯅ ꯁꯨꯝ ꯗꯨꯝ ꯂꯩꯌꯦꯗ
ꯑꯣ ꯑꫭ ꯅꯣꯏꯁꯦ ꯃꯇ ꯉꯥꯡꯕ ꯍꯥꯏꯀꯣ
ꯍꯩꯇꯦ ꯇꯃꯤꯅꯦ ꯅꯪꯁꯨ ꯐꯖꯅ ꯍꯩꯁꯤꯗꯤ
ꯑꯩ ꯎꯝ ꯑꯩꯒꯤꯁꯦ ꯕ꯭ꯔꯣꯀꯟꯅꯤ
ꯕ꯭ꯔꫭꯀꯟ ꯑꯣꯏꯔꯁꯨ ꯀꯥꯏꯗꯦꯅ ꯒ꯭ꯌꯥꯟ ꯇꯥꯅꯔ ꯒ꯭ꯌꯥꯟ ꯇꯥꯅꯔꯤꯁꯤꯗꯤ
ꯎꯝ ꯅꯣꯏꯅ ꯌꯥꯝ ꯍꯩ ꯅꯣꯏꯅ
ꯍꯩꯇꯦ ꯍꯩꯇꯦ ꯆꯥꯞ ꯃꯅꯩꯗ ꯑꯈꫭꯏ ꯀꯩꯗꯧꯔꯤꯅꫭ ꯅꯪꯗꯤ
ꯀꯩꯗꯧꯕꯔꯥ
ꯆꯨꯝꯅꯣ ꯁꯨꯝ ꯆꯨꯝ ꯂꯩꯗ ꯅꯪ
ꯁꫭꯝꯗ ꯊꯝꯃꯨ ꯊꯕꯛ ꯃꯐꯝꯗ ꯂꯩꯕ
ꯑꯣ ꯌꯥꯝ ꯕꯤꯖꯤ ꯑꯣꯏꯔꯤꯔꫭ ꯊꯕꯛ ꯌꯥꯝ ꯆꯤꯜꯂꯤꯔꯣ
ꯍꯧꯖꯤꯛꯇꯤ ꯊꯕꯛ ꯆꯤꯟꯗꯦꯗ ꯑꯗꯨꯝ ꯐ꯭ꯔꯤꯅꯤ
ꯑꯣ ꯃꯄꯥꯟ ꯂꯝꯗ ꯂꯩꯕꯒꯤꯔꯅ
ꯍꯣꯏ ꯃꯄꯥꯟꯗꯅꯦ ꯊꯕꯛ ꯊꯕꯛ ꯁꯨꯨꯔꯒ ꯂꯩꯕꯅꯦ ꯑꯩꯈꯣꯏꯁꯦ
ꯑꯣ
ꯗꯤꯅꯔꯗꯤ ꯀꯔꯤ ꯏꯟꯖꯥꯡ ꯆꯥꯅꯤ
ꯑ ꯍꯋꯥꯏ ꯊꯣꯡꯉꯅꯤ ꯏꯟꯖꯥꯡ ꯂꯩꯇꯕꯒꯤ ꯍꯋꯥꯏ ꯂꯩꯔꯂꯩ ꯂꯩꯔꯤꯅꯤ
ꯑꯣ ꯅꯣꯏꯁꯦ ꯎꯝ ꯈꯨꯟꯗꯔ ꯀꯂꯞ ꯃꯄꯥꯟꯗ꯭ꯔꯥ ꯈꯨꯨꯟꯗꯅꯤꯀꫭ
ꯑꯩꯗꯤ ꯈꯨꯟꯗ ꯂꯩꯌꯦ ꯑꫭ ꯃꯄꯥꯟꯗꯒ ꯆꯠꯄ ꯉꯝꯗ꯭ꯔꯦ ꯈꯨꯟꯗ ꯑꯗꯨꯝ ꯂꯩꯌꯦ ꯀꯅꯥꯒ ꯂꯩꯔꯤꯅꫭ ꯅꯪ ꯅꯊꯟꯇꯔꯣ ꯑꯣ ꯌꯥꯝ ꯐꯩꯅꯦ
ꯑꯩꯗꯤ ꯏꯊꯟꯗꯅꯤ ꯍꯣꯏ ꯂꯩꯌꯦ ꯂꯩꯕꯗꯤ ꯎꯝ ꯍꯣꯏ ꯅꯣꯏ ꯌꯨꯝꯗ ꯅꯣꯏ ꯃꯄꯥꯟꯗ ꯐꯖ ꯐꯖꯕ ꯃꯐꯝ ꯂꯩꯕ꯭ꯔꯣ
ꯂꯩꯇꯦꯗ ꯑꯩꯈꯣꯏ ꯈꯨꯟꯔꯣꯝꯗ ꯀꯣꯏꯐꯝꯁꯨ ꯂꯩꯇꯦ ꯀꯣꯏꯅꯤꯡꯉꯥꯏꯁꯨ ꯂꯩꯇꯦ ꯍꯧꯖꯤꯛꯇꯤ ꯑꯩꯈꯣꯏ ꯔꯣꯝꯗꯤ ꯀꯣꯏꯐꯝ ꯂꯩꯇꯤꯌꯦ
ꯀꯣꯏꯐꯝ ꯂꯩꯔꯗꯤ ꯂꯥꯛꯅꯤꯡꯕ ꯑꯗꯨꯒꯤꯅꯤꯗ
ꯂꯩꯇ꯭ꯔꯁꯨ ꯂꯥꯛꯄ ꯌꯥꯏꯅ ꯑꯗꯨꯝ ꯆꯨꯝ ꯆꯨꯝꯅ ꯁꯨꯝ ꯀꯣꯏꯔꯛꯄꯗꯤ ꯌꯥꯏꯅ
ꯌꯥꯏ ꯉꯣꯡꯃꯗꯤ ꯊꯦꯡꯅꯗ ꯑꯗꯨ ꯑꯗꯨꯗꯤ
ꯊꯦꯡꯅ ꯇꯥꯔꯦ
ꯎ ꯎ
ꯎ ꯅꯪꯦ ꯎꯝ ꯔꯗ ꯂꯩ ꯏꯔꯥ ꯍꯥꯥ
ꯑꯦꯀꯣꯃꯣꯅꯦꯦꯁꯟꯗꯤ ꯂꯩꯅ
ꯑꯣ ꯃꯅꯨꯡꯥꯏꯅ ꯑꯗꯨꯗꯤ ꯂꯩꯕꯗꯤ ꯅꯨꯡꯉꯥꯏꯕ꯭ꯔꯣ ꯃꯄꯥꯟ ꯂꯝꯗ ꯀꯩꯧꯗꯕꯒꯤꯔꫭ ꯐꯤꯐꯇꯤ ꯐꯤꯐꯇꯤꯅꯤ ꯍꯥꯏꯕ ꯇꯥꯔꯦ ꯑꯗꯨꯗꯤ ꯐꯤꯐꯇꯤ ꯐꯤꯐꯇꯤꯅꯦ ꯑꯗꯨꯗꯤ ꯅꯪ ꯂꯩꯔꯤꯁꯦ ꯑꯗꯨꯗꯤ ꯅꯨꯡꯉꯥꯏ
ꯑꯩꯈꯣꯏ ꯐꯖꯅ ꯇꯥꯕꯗ
ꯍꯥꯥ
ꯅꯪꯒꯤ ꯈꯣꯟ ꯐꯖꯅ ꯇꯥꯅꯤ
ꯈꯪꯗꯦ ꯑꯗꯨꯗꯤ ꯑꯩꯁꯨ ꯅꯦꯠꯋꯥꯛ ꯐꯠꯇꯕꯒꯤꯔꯥ ꯅꯠꯇ꯭ꯔ ꯀꯩ ꯍꯧꯖꯤꯛꯇꯤ ꯁꯦꯡ ꯇꯥꯕ꯭ꯔꯣ
ꯍꯧꯖꯤꯛꯇꯤ ꯈꯔ ꯑ ꯇꯥꯏ ꯑꯃꯨꯛ ꯇꯥꯏ ꯑꯃꯨꯛ ꯇꯥꯗ ꯑꯗꯨ ꯑꯗꯨ ꯇꯧꯋꯦꯕ ꯅꯪ
ꯑꯩꯒꯤ ꯐꯣꯟ ꯈꯔ ꯈꯪꯗꯦ ꯑꯗꯨꯗꯤ
ꯑꯦꯜ ꯑꯦ ꯄꯤꯁ ꯍꯥꯞꯄ꯭ꯔꯥ
ꯍꯥꯞꯇꯤꯌꯦ ꯑꯦꯌꯥꯔꯄꯤꯁꯇꯤ ꯑꯗꯨꯝ ꯐꯣꯟ ꯑꯗꯨꯝꯗꯒꯤꯅꯦ
ꯑꯣ
ꯑꯩꯒꯤ ꯐꯣꯟꯅ ꯑꯣꯏꯔꯝꯅꯤ ꯑꯗꯨꯗꯤ
ꯎꯝ ꯂꯒꯞ ꯃꯅꯥꯒ ꯂꯩꯗꯨꯗꯤ ꯑꯩ ꯐꯣꯟ ꯆꯨꯁꯨ ꯌꯥꯔꯔꯕꯒꯤꯅꯤ
ꯑꯣ ꯅꯪꯒꯤ ꯅꯪꯒꯤꯁꯨ ꯃꯔꯛ ꯃꯔꯛꯇ ꯇꯠꯄꯒꯨꯝ ꯑꯗꯨꯝ ꯇꯧꯋꯦ ꯀꯩꯗꯧꯕꯒꯤꯔ ꯈꯪꯗꯦ
ꯑꯩ ꯑꯩꯒꯤꯁꯨ ꯑꯣꯏꯔꯝꯒꯅꯤ
ꯑꯗ ꯑꯩꯈꯣꯏ ꯅꯤꯃꯛꯅꯦꯗ ꯀꯣꯏꯅ ꯗꯔ ꯌꯥꯗ ꯇ
ꯋꯥꯁꯦ ꯄꯇꯥ ꯅ ꯀꯥꯡ ꯎ ꯀꯟꯅ ꯌ
ꯑꯩꯈꯣꯏꯅꯤꯁꯦ ꯗꯥꯎ ꯌꯥꯗꯕꯒꯤꯅꯦ ꯑꯩ ꯑꯩꯒꯤ ꯗꯥꯎ ꯌꯥꯗꯕꯒꯤꯅꯤ ꯅꯪꯒꯤ ꯗꯥꯎꯗꯤ ꯌꯥꯔꯝꯅꯤ
ꯎꯝ
ꯅꯪꯁꯨ
ꯅꯪ
ꯅꯪ ꯑꯩꯉꯣꯟ ꯀꯔꯤ
ꯊꯗ ꯊꯗ
ꯊꯟꯗꯤ ꯅꯠꯇꯦ ꯑꯩꯈꯣꯏ ꯌꯨꯝꯗ ꯃꯤ ꯂꯩꯗ ꯑꯗꯨꯝ ꯏꯄꯥꯒ ꯏꯆꯦꯒꯤ ꯃꯆꯥꯒ ꯌꯥꯝꯅ
ꯍꯥ
ꯂꯩꯑ ꯑꯩꯈꯣꯏ ꯕꯕꯥꯁꯨ ꯂꯩꯑ ꯑꯩꯈꯣꯏ ꯏꯃꯥ ꯑꯗꯨꯗꯤ ꯍꯣꯔꯦꯟ ꯀꯣꯟ ꯇꯧꯔ ꯑꯗꯨꯗꯤ ꯇꯥꯏ ꯑꯗꯣ ꯍꯣꯔꯦꯟ ꯀꯣꯟꯅ ꯇꯧꯔꯛꯑꯣ ꯑꯗꯨꯗꯤ
ꯍꯣꯏ ꯑꯗꯨꯗꯤ ꯌꯨꯝꯗ ꯂꯩꯕꯗꯤ ꯑꯣ ꯌꯥꯝ ꯅꯨꯡꯉꯥꯏꯅꯤ ꯂꯣꯏꯁꯤꯟꯁꯤ
ꯌꯥꯝ ꯅꯨꯡꯉꯥꯏꯇꯦ ꯅꯋꯛꯁꯦ
ꯎꯣꯗꯔ
ꯑꯩꯒꯤꯁꯨ ꯅꯪꯒꯤꯁꯨ ꯆꯞ ꯃꯥꯟꯅꯕ ꯑꯣꯏꯔꯝꯅꯤ
ꯐꯝ ꯐꯝ ꯑꯣꯏꯔꯅꯤ ꯑ
ꯍꯣꯏꯅꯦ ꯑꯩꯒꯤ ꯃꯐꯝꯗ ꯑꯣꯏꯔꯦ ꯑꯩꯒꯤ ꯃꯐꯝꯗ ꯑꯣꯏꯔꯝꯅꯦ ꯑꯗꯨꯗꯤ ꯅꯪꯒꯤꯗꯤ ꯌꯥꯝ ꯌꯥꯝ ꯐꯔꯝꯅꯤ ꯑꯗꯨꯗꯤ ꯑꯩꯒꯤ ꯃꯐꯝꯗ ꯑꯣꯏꯔꯝꯅꯤ ꯑꯗꯨꯗꯤ ꯅꯪꯒꯤ ꯃꯐꯝꯗꯤꯅꯦꯋ ꯌꯥꯝ ꯅꯨꯡꯉꯥꯏꯕꯒꯤ ꯇꯥꯏꯌꯦ ꯅꯪ ꯇꯥꯗꯕ꯭ꯔꯣ ꯅꯪ ꯇꯥꯗꯕ꯭ꯔꯣ ꯍꯜꯂꯣ ꯍꯜꯂꯣ ꯍꯜꯂꯣ ꯇꯥꯕ꯭ꯔꯣ ꯇꯥꯔꯕꯣ ꯅꯪꯒꯤ ꯈꯣꯟ ꯇꯗ꯭ꯔꯦ ꯑꯩ ꯃꯔꯛꯇ ꯅꯪꯒꯤ ꯈꯣꯟꯗꯣ ꯇꯥꯗꯤꯌꯦ ꯑꯩꯒꯤ ꯈꯣꯟ ꯇꯥꯕ꯭ꯔꯣ ꯑꯗꯨꯗꯤ ꯑꯩꯒꯤ ꯐꯣꯟ ꯑꯣꯏꯔꯝꯅꯦ ꯑꯗꯨꯗꯤ ꯇꯥꯗ ꯄꯨꯁꯦ
ꯇꯣꯄ ꯃꯅꯤꯁꯤ ꯋꯥꯔꯕꯗꯤ ꯣꯗꯔꯔꯃ ꯆꯗ ꯍ
ꯁꯕꯁꯦ
ꯃꯥ ꯏꯟ
ꯇꯥꯕ꯭ꯔꯣ
ꯑ
ꯏꯪꯣꯟꯟꯒꯔ ꯅꯪꯣꯟꯟꯒꯔꯒꯦꯇ ꯍꯥꯏ꯭ꯔꯦ ꯑꯩꯗꯤ ꯅꯪꯒꯤ ꯈꯣꯟꯁꯦ ꯐꯖꯅ ꯇꯥꯏ ꯅꯪꯗꯤ ꯇꯥꯗꯕ ꯃꯥꯜꯂꯦ ꯑꯩ ꯏꯔꯥ ꯅꯪꯒꯤ ꯏꯔꯥ ꯒ꯭ꯌꯥꯟ ꯇꯥꯗ꯭ꯔꯦ ꯇꯥꯗꯕꯁꯦ
ꯐꯁꯤ ꯐꯦ ꯑ ꯂ ꯇꯔꯤꯔꯦ ꯑꯗ ꯑꯆꯨꯋꯂꯤ ꯁꯣꯔꯠꯁꯦ ꯑꯗꯨꯅꯔ ꯍ ꯎꯝ ꯎ
ꯎꯝ
ꯔ ꯊꯔꯤꯁ ꯛꯂ ꯅꯦ ꯏꯚꯅꯤꯡ ꯔ ꯀ ꯀ ꯀꯩꯅꯛ ꯏꯟ ꯏꯟꯁꯟ ꯏ ꯑꯃ ꯀ ꯅ ꯀꯦꯇꯦꯅꯦꯔ ꯀ ꯏꯟꯖꯦꯛꯁꯟꯔꯇꯦꯅ ꯃꯨꯛꯂꯔ ꯃ ꯀꯣꯔ ꯀ ꯐꯔꯃ ꯨ ꯑꯦꯆ ꯏꯟꯖꯦꯛꯁꯟ ꯏ ꯑꯣꯀꯦ ꯁꯦꯠꯣ ꯄ꯭ꯔꯣꯕ꯭ꯂꯂꯦꯝ ꯑꯦ ꯂꯔ ꯄꯁꯊꯝ ꯀꯥꯀꯤ ꯇꯥꯔꯦ꯭ꯔꯣ
ꯇꯔꯌꯦꯦ
ꯍ
ꯇꯥꯗꯕ꯭ꯔꯣ